ꯇꯥꯛꯆꯦ
ꯑꯣ ꯑꯣ ꯇꯥꯔꯦ ꯇꯥꯔꯦ ꯉꯁꯥꯏ ꯉ ꯑꯩ ꯐꯖꯅ ꯇꯥꯗꯕ
ꯎꯝ ꯆꯥꯛ ꯆꯥꯔꯕꯣ
ꯆꯥꯛ ꯆꯥꯔꯦ ꯅꯪꯗꯤ ꯆꯥꯔꯕꯣ
ꯎ ꯑꯩꯁꯨ ꯆꯥꯔꯦ
ꯍꯧꯖꯤꯛꯀꯥꯟꯁꯤꯕꯨ ꯀꯔꯤ ꯌꯦꯟꯁꯥꯡꯅ ꯍꯥꯎꯔꯤꯒꯦ
ꯀꯥꯂꯦꯟꯅꯤꯅ ꯆꯪꯄꯣꯅ ꯍꯥꯏꯔꯦꯗ ꯍꯧꯖꯤꯛꯀꯥꯟꯗꯤ ꯑꯆꯝꯕꯅ ꯍꯥꯎꯋꯦꯕ ꯏꯔꯣꯟꯕꯒꯨꯝꯕꯁꯨ ꯆꯥꯅꯤꯡꯗꯦ ꯊꯥꯕꯁꯨ ꯆꯥꯅꯤꯡꯗꯦ ꯑꯆꯝꯕꯒ ꯃꯣꯔꯣꯛꯀꯨꯝꯕ ꯑꯃ ꯃꯦꯠꯂꯒ ꯑꯗꯨꯅ ꯍꯥꯎꯔꯦ
ꯍꯣꯏ ꯍꯧꯖꯤꯛꯀꯥꯟꯗꯤ ꯏꯟꯖꯥꯡ ꯍꯔꯥꯎꯕꯁ ꯆꯥꯔꯨꯔꯒ ꯍꯦꯟꯅ ꯋꯥꯕ ꯀꯩꯅꯣꯝ ꯇꯧꯔꯦ
ꯎꯝ ꯊꯥꯎꯒꯨꯝꯕꯁꯤꯁꯨ ꯆꯥꯥꯁꯟꯕꯁꯨ ꯐꯠꯇ꯭ꯔꯕꯅꯤꯅ ꯐꯠꯇꯦ ꯈꯪꯕꯗꯤ ꯆꯥꯕꯨꯗꯤ ꯆꯥꯅꯤꯡꯕ ꯑꯗꯣ ꯃꯇꯝꯁꯤꯗ ꯆꯥꯕ ꯌꯥꯗ꯭ꯔꯦ ꯏꯟꯁꯥꯡꯁꯤꯁꯨ ꯑꯇ ꯊꯝꯕꯁꯦ ꯉꯥꯛꯇꯪ ꯄꯨꯡ ꯑꯃ ꯑꯅꯤ ꯂꯩꯔꯔ ꯇꯠ ꯄꯨꯝꯃꯦ
ꯍꯥꯀꯠꯂꯛꯇ ꯇꯧꯔꯤꯅꯦ ꯇꯧꯔꯤꯁꯦ
ꯍꯣꯏ
ꯗꯨꯀꯥꯟꯗ ꯊꯣꯛ ꯀꯩꯕꯥ
ꯆꯥꯛ ꯆꯥꯔꯕ꯭ꯔꯕ
ꯆꯥꯛꯇꯥꯔꯛꯑꯦ
ꯑꯣ ꯀꯩ ꯃꯊꯦꯜ ꯆꯥꯔꯕ ꯑꯣ
ꯍꯥꯕꯅꯤꯅ ꯑꯆꯝꯕꯅ ꯆꯥꯕꯅ ꯍꯥꯎꯔꯦꯅ
ꯍꯣꯏ
ꯗꯨꯀꯥꯟ ꯊꯣꯛꯑꯁꯨ ꯏꯟꯖꯥꯡꯗꯤ ꯍꯧꯖꯤꯛꯀꯥꯟ ꯂꯩꯐꯝ ꯈꯪꯗꯦ
ꯍꯣꯏꯣꯏ ꯀꯥꯂꯦꯟꯒꯤ ꯌꯦꯟꯖꯥꯡ ꯍꯋꯥꯏ ꯑꯁꯥꯡꯕꯤꯒꯨꯝꯕ ꯑꯗꯒꯤ ꯆꯝꯐꯨꯠ ꯍꯋꯥꯏ ꯃꯥꯏꯔꯤꯦꯟꯒꯨꯝꯕ ꯇꯔꯥꯕꯨ ꯇꯔꯥ ꯇꯣꯔꯣꯕꯣꯠ ꯑꯣꯣ ꯀꯔꯤꯑꯣꯣ ꯑꯗꯨꯝꯕ ꯉꯥꯛꯇ ꯎꯈ꯭ꯔꯦꯅꯦ ꯁꯥꯎꯒ꯭ꯔꯤ ꯈꯔꯒ
ꯆꯥꯛ ꯌꯦꯟꯖꯥꯡꯗꯤ ꯏꯪꯊꯝꯊꯥꯅ ꯍꯥꯎꯋꯗꯀꯣ
ꯍꯣꯏ ꯏꯔꯣꯟꯕꯗꯪ ꯆꯥꯔꯁꯤ
ꯄꯨꯁꯄꯥ ꯍꯩꯅꯣ ꯕꯤꯗ꯭ꯌꯥ ꯐꯣꯟꯇ ꯀꯛꯑꯣ ꯌꯥꯔꯣ ꯑꯩ ꯑꯣꯖꯥ ꯐꯣꯟꯊꯣꯔꯛꯑꯦ ꯀꯛꯄ ꯌꯥꯕ꯭ꯔ ꯑꯩꯉꯣ ꯀꯛꯑꯒ ꯑꯝꯇꯪꯗꯣ